ꯅꯨꯡꯉꯥꯏꯔꯤꯕꯣꯏ ꯏꯃꯥꯟꯅꯕꯤ
ꯅꯨꯡꯉꯥꯏꯔꯤꯌꯦ ꯏꯃꯥꯟꯅꯕꯤ ꯀꯃ ꯍꯤꯡꯅꯤꯗ
ꯁꯨꯝ ꯁꯨꯝ ꯇꯧꯗꯅꯅ ꯁꯨꯝ ꯁꯨꯝ ꯇꯧꯔꯤ ꯉꯉꯥꯏꯔꯤ
ꯁꯨꯝ ꯁꯨꯝꯇꯂꯒ ꯁꯨꯝ
ꯀꯩꯗꯅꯣ ꯈꯪꯗꯦ ꯑꯩꯁꯨ ꯍꯣꯏ
ꯌꯥꯅ ꯌꯥꯅꯕ ꯍꯤꯡꯉꯤ ꯍꯥꯏꯗꯨꯔꯥ
ꯃꯥꯅꯤ ꯌꯥꯅ ꯌꯥꯅꯕ
ꯀꯥꯀꯗꯤ ꯆꯥꯟꯅꯔꯕꯣ
ꯎꯝ ꯆꯥꯔꯦ ꯅꯪꯗꯤ ꯆꯥꯔꯕꯣ
ꯑꯩꯁꯨ ꯆꯥꯔꯦ ꯀꯩ ꯀꯩ ꯃꯊꯦꯜ ꯆꯥꯔꯒꯦ
ꯏꯔꯣꯝꯕ ꯑꯃꯝꯒ ꯀꯥꯡꯉꯧ ꯑꯃꯒ
ꯅꯪ ꯉꯁꯥꯏ ꯑꯩꯅ ꯅꯪ ꯊꯤꯕꯗ ꯅꯪꯗꯤ ꯂꯩꯁꯨ ꯂꯩꯔꯝꯗꯦ ꯀꯥꯏ ꯆꯠꯂꯨꯏꯅꯣ
ꯀꯔꯝ ꯀꯥꯟꯒꯤꯅꯣ
ꯍꯧꯖꯤꯛ ꯅꯨꯡꯗꯥꯡ ꯆꯥꯛ ꯆꯥꯅꯕ ꯃꯇꯝꯗ
ꯑꯣ ꯑꯩ ꯏꯃꯥꯟꯅꯕꯤ ꯑꯃꯅ ꯀꯧꯔꯛꯇꯅ ꯆꯠꯂꯨꯏꯌꯦ ꯑꯁꯣꯝꯗ
ꯍꯣꯁꯇꯦꯜ ꯀꯌꯥꯗ
ꯑꯗꯨꯝ ꯑꯩꯈꯣꯏꯁꯦ ꯋꯥꯡꯃꯒꯤꯗ
ꯑꯣ ꯅꯪ ꯅꯃꯥꯟꯅꯕꯤ ꯂꯩꯕ꯭ꯔꯣ ꯁꯣꯝꯗ
ꯑꯅꯧꯕ ꯑꯃꯗꯤꯅꯦ ꯑꯗꯨꯗ ꯃꯥ ꯌꯦꯟ ꯊꯣꯡꯉꯦꯅ ꯀꯧꯕ ꯂꯥꯛꯑꯦ ꯑꯩꯅꯗꯤ ꯑꯩ ꯀꯩꯅꯣ ꯇꯧꯔꯔꯣꯏ ꯈꯣꯠꯂꯔꯣꯏꯒꯦꯅ ꯍꯥꯏꯕꯅꯤ ꯑꯗꯨ ꯌꯥꯗꯤ ꯀꯧꯕ ꯂꯥꯛꯑꯦ ꯑꯗꯨꯣ ꯊꯥꯡꯉꯥ ꯑꯩ ꯆꯥꯛꯁꯤꯡꯗꯣ ꯂꯣꯏ ꯄꯨꯔ ꯆꯠꯈ꯭ꯔꯦ ꯑꯗꯨꯏ ꯏꯄꯥ ꯂꯤꯇꯔꯗ ꯆꯠꯂꯦ
ꯐꯖꯔꯒꯦ ꯍꯥꯏꯕꯗꯣ ꯃꯥꯅ ꯌꯥꯔꯛꯇ꯭ꯔꯤꯔꯥ
ꯑ
ꯑꯐꯣꯏꯕꯩꯃꯥꯟꯅꯕꯤꯅꯤꯅ ꯍꯖꯥꯡ ꯍꯥꯎꯕꯨ ꯀꯧꯕꯧꯔ ꯎꯄꯤꯖꯩꯗꯣ
ꯎꯝ
ꯀꯩꯀꯩ ꯌꯦꯟꯖꯥꯡꯅ ꯍꯥꯎꯔꯤꯒꯦ ꯍꯧꯖꯤꯛ ꯃꯇꯝꯁꯤꯕꯣ
ꯌꯦꯟ ꯍꯥꯎꯔꯤ
ꯌꯦꯅꯇꯕꯠꯇꯣꯄꯇ ꯍꯥꯎꯈ꯭ꯔꯤ ꯑꯗꯨꯗ
ꯍꯣꯏ ꯑꯍꯥꯎꯕ ꯑꯃꯈꯩ ꯂꯣꯏ ꯍꯥꯎꯔꯤ
ꯍꯥꯎꯇꯕ ꯃꯈꯩꯗꯤ ꯑꯝꯇ ꯍꯥꯎꯇ꯭ꯔꯦ ꯑꯗꯣ
ꯍꯥꯎꯗ꯭ꯔꯦ ꯆꯤꯜꯍꯥꯎꯁꯨ ꯀꯟꯅ ꯊꯤꯒꯠꯂꯛꯏ
ꯈꯪꯗꯦ ꯍꯟꯗꯛꯁꯦ ꯆꯥꯛ ꯏꯁꯤꯡꯁꯦ ꯆꯥꯕ ꯑꯃ ꯏꯌꯥ ꯌꯥꯗꯕꯩ ꯇꯥꯏꯞ ꯇꯧꯋꯦꯀꯣ
ꯇꯧꯋꯏ ꯑꯍꯥꯎꯕ ꯊꯣꯡꯉꯁꯨ ꯀꯩꯁꯨ ꯄꯥꯛ ꯌꯥꯝ ꯆꯥꯗꯦꯕ
ꯍꯣꯏ
ꯅꯍ ꯈꯔ ꯀꯩꯅꯣ ꯇꯧꯔꯤꯉꯩꯗꯗꯤ ꯑꯗꯨꯝ ꯑꯍꯥꯎꯕ ꯊꯣꯡꯕꯁꯦ ꯑꯗꯨꯝ ꯆꯥꯗ꯭ꯔꯣ ꯐꯖꯅ
ꯍꯣꯏ ꯑꯍꯥꯎꯕ ꯊꯣꯡꯉꯀꯥꯟꯗ ꯆꯥꯕ ꯌꯥꯗ꯭ꯔꯕꯗꯨꯅꯗꯤ ꯍꯥꯎꯇꯕ ꯊꯣꯡꯕꯗꯗꯤ ꯀꯩ ꯑꯣꯏꯔꯦ
ꯑ ꯐꯤꯕꯝ ꯁꯣꯛꯑꯦ
ꯁꯨꯖꯥ ꯆꯥ ꯍꯪꯗ꯭ꯔꯦ
ꯆꯥꯗ꯭ꯔꯦ ꯁꯨꯡꯆꯥꯛ ꯆꯥꯗ꯭ꯔꯦ ꯍꯥꯏꯕꯃꯛꯇꯤ ꯌꯥꯔꯣꯏ ꯆꯥꯛꯈꯣ ꯑꯃꯩꯗꯤ ꯑꯗꯨꯝ ꯆꯥꯔꯤꯒꯦ
ꯀꯩꯅꯣꯗꯤ ꯑꯥ ꯑꯦꯛꯖꯥꯝꯒꯤꯗꯤ ꯂꯥꯏꯔꯤꯛ ꯀꯌꯥꯝ ꯄꯥꯔꯒꯦ
ꯀꯣꯏ ꯍꯧꯖꯤꯛꯇꯤ ꯍꯧꯖꯤꯛꯇ ꯄꯥꯕ ꯍꯧꯒꯦꯅ ꯇꯧꯔꯝꯃꯤꯅꯦ
ꯁꯝꯃꯔ ꯚꯦꯀꯦꯁꯟ ꯊꯥꯕꯕꯨ ꯑꯃꯇ ꯍꯛꯄ ꯍꯥꯎꯗꯦ ꯂꯨꯍꯣꯡꯕ ꯈꯔ ꯆꯠꯂꯤꯉꯩ ꯅꯥꯔꯤꯉꯩ
ꯀꯅꯥ ꯀꯅꯥꯒꯤ ꯂꯨꯍꯣꯡꯕ ꯆꯠꯂꯨꯔꯒꯦ ꯍꯥꯏꯁꯦ
ꯑꯩꯈꯣꯏ ꯏꯅꯝꯃꯒꯤ ꯂꯨꯍꯣꯡꯕ ꯑꯗꯨꯗꯤ ꯆꯠꯂꯦ
ꯅꯣꯏꯒꯤ ꯅꯪꯒ ꯄꯣꯛꯃꯤꯟꯅꯕ ꯆꯤꯁꯦ ꯑꯃꯁꯨ ꯅꯪꯒ ꯄꯣꯛꯃꯤꯟꯅꯕ ꯆꯤꯁꯦ ꯑꯗꯣ ꯊ꯭ꯔꯤꯗ ꯂꯩꯕ꯭ꯔꯕ
ꯑꯪ ꯂꯩꯌꯦ
ꯅꯣꯏ ꯏꯆꯤꯟ ꯏꯅꯥꯎ ꯀꯌꯥꯅꯣ
ꯑꯍꯨꯝ
ꯅꯪꯅ ꯀꯌꯥꯁꯨꯕ
ꯌꯥꯗꯤ
ꯑꯣ ꯃꯍ ꯃꯈꯥꯗꯅ
ꯑꯣ ꯃꯁꯥꯗ ꯅꯨꯄꯥ ꯅꯨꯄꯤ ꯅꯨꯄꯥ
ꯑꯣ
ꯑꯩꯈꯣꯏꯒꯤꯗꯤ ꯑꯩ ꯑꯩꯅ ꯋꯥ ꯉꯥꯡꯕꯁꯦ ꯅꯉꯣꯟꯗ ꯏꯀꯣ ꯆꯠꯂꯦ
ꯏꯀꯣ ꯆꯂ
ꯎꯝ ꯌꯥꯔꯦ ꯍꯧꯖꯤꯛꯄꯨꯗꯤ ꯑ ꯑꯩꯈꯣꯏꯒꯤꯗꯤ ꯑꯩꯈꯣꯏꯒꯤꯗꯤ ꯑꯩꯒ ꯏꯄ꯭ꯋꯥꯅꯤꯄꯥꯒ ꯃꯈꯣꯏ ꯑꯅꯤꯈꯛ
ꯎꯝ ꯑꯗꯨꯏꯅ ꯑꯍꯅꯤꯅꯦ ꯑꯍꯜ ꯑꯣꯏꯕꯁꯦ ꯃꯊꯥꯗ ꯁꯥꯔꯕꯅꯤꯗ
ꯍꯣꯏ ꯌꯥꯝꯅꯕꯨꯗꯤ ꯁꯥꯥꯕ ꯑꯣꯏꯗꯦ ꯑꯗꯨ ꯈꯔꯗꯤ ꯑꯗꯨꯝ ꯁꯥꯏ ꯅꯣꯏ ꯏꯆꯦꯅ ꯀꯩ
ꯑꯩꯈꯣꯏꯁꯦꯗꯤ ꯃꯥꯁꯇꯔ ꯂꯣꯏꯔꯦ ꯃꯣꯏ ꯑꯃ ꯀꯌꯥ ꯀꯣꯆꯤꯡ ꯑꯃ ꯌꯥꯎꯕꯅꯤꯅꯦ ꯃꯃꯤꯡꯗꯣ ꯀꯥꯎꯔꯅꯦ ꯀꯩꯁꯨ ꯅꯠꯇꯕꯗꯤ ꯑꯗꯨꯝ ꯂꯩꯗꯣꯏꯅꯦ ꯑꯝꯕꯦꯀꯔꯒꯤ ꯑꯥ
ꯎꯝ ꯀꯩ ꯁꯨꯕꯖꯦꯠꯇ ꯂꯣꯏꯒ꯭ꯔꯤꯅꯣ
ꯖꯨꯂꯣꯖꯤꯗ
ꯎꯝ ꯑꯗꯨꯗꯤ ꯅꯣꯏ ꯏꯆꯦꯗꯣ ꯌꯨ ꯄ ꯁꯤ ꯊꯥꯗꯣꯔꯦ
ꯎꯝ
ꯊꯥꯕ ꯌꯥꯏ ꯈꯪꯗ꯭ꯔꯦꯗꯥ ꯑꯩꯈꯣꯏꯅ ꯃꯥꯁꯇꯔ ꯂꯣꯏꯔꯒ ꯀꯩꯗꯧꯔꯛꯇꯣꯏꯅꯣ ꯒ꯭ꯌꯥꯟ ꯇꯥꯗ꯭ꯔꯦ
ꯑꯗꯨꯏ ꯈꯟꯕꯗ ꯑꯩ ꯀꯟꯅ ꯃꯝꯃꯤ
ꯃꯤꯅ ꯃꯥꯁꯇꯔ ꯂꯣꯏꯔꯒ ꯁꯤꯃ ꯇꯧꯁꯟꯅꯕ
ꯁꯤ ꯃꯇꯝ ꯑꯩꯈꯣꯏꯅ ꯀꯔꯤꯅꯣ ꯃꯁꯇꯔ ꯑꯣꯏꯔ ꯇꯧꯔꯛꯇꯣꯏꯒꯦ ꯒ꯭ꯌꯥꯟ ꯇꯥꯗꯦ
ꯅꯣꯏꯅꯕꯨ ꯈꯔ ꯍꯩꯕꯅꯦ ꯐꯩ ꯑꯩꯗꯤ ꯄꯨꯔꯥ ꯎꯝ ꯇꯔꯪ ꯃꯔꯪꯗꯅꯦ ꯇꯥꯎꯔ ꯂꯩꯔꯤꯁꯦ ꯍꯧꯖꯤꯛ
ꯑꯣꯖꯥꯒꯤ ꯂꯥꯏꯟꯗ ꯑꯣꯏꯅ ꯆꯠꯄꯅ ꯐꯗꯣꯔꯤꯕ꯭ꯔꯥ ꯀꯔꯤꯗꯕꯨ ꯐꯗꯣꯔꯤꯕ꯭ꯔ
ꯑꯃꯗꯁꯨ ꯑꯣꯏꯅꯝꯗ ꯑꯃꯗꯁꯨ ꯑꯣꯏꯅꯝꯗ ꯎ ꯀꯥꯞ ꯇꯥꯗꯣꯔꯤꯕ꯭ꯔꯥ ꯈꯪꯗꯩꯗꯤ
ꯑꯗꯨꯅꯦ ꯃꯗꯁꯨ ꯑꯣꯏꯗ ꯃꯗꯁꯨ ꯑꯣꯏꯗ ꯀꯔꯤ ꯑꯣꯏꯔꯛꯇꯣꯏꯅꯣꯁꯨ ꯈꯪꯗ ꯈꯪꯗ꯭ꯔꯦꯒ ꯄꯨꯁꯤꯁ ꯍꯧꯖꯤꯛ ꯁꯤꯕꯨ ꯀꯔꯝ ꯀꯔꯝꯕ ꯆꯤꯟꯖꯥꯛꯅ ꯍꯦꯟꯅ ꯆꯥꯅꯔꯤꯒꯦ
ꯀꯌꯥꯕ
ꯍꯧꯖꯤꯛꯁꯦ ꯅꯣꯡꯖꯨ ꯄꯟꯊꯥꯒ ꯑꯣꯏꯔꯦ ꯅꯣꯡꯁꯨ ꯆꯨꯅꯤꯡ ꯃꯇꯝꯁꯨ ꯆꯨꯅꯤꯡꯗ꯭ꯔꯒ ꯇꯣꯛꯏ ꯀꯔꯝ ꯀꯔꯝꯕ ꯃꯊꯦꯜꯅ ꯅꯨꯡꯉꯥꯏꯔꯤꯒꯦ ꯆꯥꯕꯗ
ꯍꯋꯥꯏꯅ ꯃꯅꯨꯡꯉꯥꯏꯔꯦ
ꯅꯨꯡꯇꯤꯒꯤ ꯆꯥꯕꯅꯤꯅ ꯍꯥꯎꯔꯝꯅꯤ ꯈꯜꯂꯦ ꯅꯪꯅ ꯌꯥꯝ ꯄꯥꯝꯅ ꯆꯥꯕ ꯎꯏꯌꯦꯕ ꯑꯩ
ꯅꯪꯅ ꯈ꯭ꯋꯥꯏꯗꯒꯤ ꯄꯥꯝꯅ ꯆꯥꯖꯕꯗꯤ ꯍꯋꯥꯏꯃꯨꯛ ꯑꯣꯏꯒ
ꯃꯧꯌꯦ ꯍꯋꯥꯏꯕꯨ ꯊꯣꯡꯉꯗꯤ ꯌꯥꯔꯦ
ꯍꯋꯥꯏꯕꯨ ꯊꯣꯡꯉꯗꯤ ꯑꯩꯁꯨ ꯆꯥꯛ ꯄꯨꯈꯝ ꯄꯨꯈꯝ ꯂꯧꯏ ꯀꯩꯅꯣ
ꯌꯥꯝ ꯄꯥꯝꯖꯩꯌꯦ ꯑꯗꯣ ꯍꯌꯦꯡ ꯌꯨꯝ ꯌꯧꯔꯀꯥꯟꯗ ꯆꯥꯕ ꯐꯪꯒꯗꯕ ꯅꯠꯇꯦ
ꯁꯤꯗ ꯆꯥꯏꯁꯤꯡꯁꯦ ꯑꯥꯗ ꯈꯨꯊꯣꯡꯁꯤꯡꯁꯦ ꯍꯣꯏ ꯃꯅꯥ ꯃꯁꯤꯡꯗꯨꯕꯨꯗꯤ ꯆꯥꯈꯤꯅꯤ ꯑꯗꯨꯑꯣꯏꯁꯨ ꯃꯍꯥꯎꯗꯣ ꯈꯦꯠꯅꯒꯅꯤꯗꯅ
ꯑꯥ
ꯌꯥꯝ ꯍꯥꯎꯋꯦ ꯌꯥꯝ ꯍꯥꯎꯋꯦ ꯌꯦꯟꯁꯥꯡ
ꯌꯦꯔꯨꯝ ꯆꯥꯗꯁꯨ ꯌꯥ ꯍꯋꯥꯏ ꯅꯨꯡꯇꯤꯒꯤ ꯆꯥꯔꯝꯅꯤ
ꯑ ꯆꯥꯗ꯭ꯔꯁꯨ ꯌꯥꯔꯦ ꯑꯩ ꯑꯇꯣꯞꯄ ꯑꯝꯇ ꯆꯥꯗ꯭ꯔꯦ ꯍꯋꯥꯏ ꯆꯥꯔꯕꯅꯤꯅꯅ
ꯍꯣꯏ ꯑꯗꯨꯒ ꯃꯅꯥ ꯃꯁꯤꯡꯗꯤ ꯌꯥꯏꯑꯕ ꯍꯤꯗꯥꯛ ꯂꯥꯡꯊꯛꯁꯨ ꯄꯪꯆꯥꯏ ꯆꯥꯏ ꯍꯧꯖꯤꯛ ꯃꯇꯝꯁꯤꯗꯤ ꯑꯗꯨꯅ ꯍꯋꯥꯏ
ꯎꯝ ꯍꯋꯥꯏꯅ ꯐꯔꯦ ꯋꯥꯡꯁꯨ ꯌꯥꯝ ꯋꯥꯡꯈꯠꯂꯦ ꯑꯩ ꯍꯋꯥꯏ ꯆꯥꯕꯒꯤ
ꯑꯩꯗꯤ ꯋꯥꯡꯈꯠꯂꯛꯇꯦ ꯑꯩꯗꯤ ꯁꯨꯝ ꯇꯦꯟꯁꯤꯜꯂꯛꯑꯦ ꯍꯋꯥꯏ ꯆꯥꯔꯥ ꯆꯥꯔꯥ ꯆꯦꯟꯖꯤꯟꯅꯕ ꯌꯥꯎꯕ꯭ꯔꯥ ꯀꯩꯅꯣ ꯀꯥꯡꯇꯛ ꯆꯥꯔ ꯆꯔꯒꯥ ꯀꯥꯡꯇꯛꯇꯧꯅ ꯁꯨꯝ ꯄꯥꯛꯊꯣꯔꯛꯑꯦ
ꯑꯗꯨꯕꯨꯗꯤ ꯃꯥꯏꯗꯣ ꯃꯤꯗꯥ ꯃꯤꯗꯥ ꯌꯦꯡꯕꯖꯥꯠꯅꯤꯀꯣ
ꯍꯣꯏ ꯑꯗꯨꯅ ꯑꯩ ꯍꯌꯦꯡꯗꯒꯤ ꯈꯔ ꯇꯨꯝꯇꯛ ꯇꯥꯥꯅꯕ ꯀꯩꯅꯣ ꯁꯒꯣꯜ ꯍꯋꯥꯏꯗꯣ ꯑꯣꯢꯅ ꯆꯥꯔꯅꯤ
ꯑꯩ ꯅꯣꯛꯅꯤꯡꯕꯅꯥ ꯁꯤꯔꯦ
ꯅꯣꯛꯎ ꯀꯩꯅꯣ ꯅꯣꯛꯄꯥ ꯀꯥꯅ ꯊꯤꯡꯒꯦ
ꯅꯪ ꯈꯨꯍꯥꯏꯗꯣ ꯌꯥꯝ ꯅꯣꯛꯅꯤꯡꯉꯦ ꯍꯥꯏꯕ ꯑꯩ
ꯅꯣꯛꯑꯣ ꯍꯥꯏꯕ
ꯅꯣꯛꯏꯌꯦ ꯀꯟꯅ ꯋꯥ ꯉꯥꯡꯕ ꯉꯝꯗꯥꯈꯣꯏ ꯅꯣꯛꯏꯌꯦ ꯑꯩ
ꯄꯥꯔꯤꯈꯥ ꯒꯤ ꯂꯥꯏꯔꯤꯛ ꯀꯌꯥꯝ ꯄꯕꯥ ꯍꯧꯔꯒꯦ
ꯑꯁ ꯍꯧꯖꯤꯛꯇ ꯄꯥꯕꯩ ꯍꯧꯒꯦ ꯇꯧꯔꯤ ꯍꯥꯏꯔꯒ
ꯐꯥꯥꯁ ꯃꯣꯔꯅꯤꯡꯂꯣ
ꯃꯥꯅꯦ
ꯌꯥꯀꯥꯏꯔꯛꯇ ꯉꯥꯏꯔꯤꯕꯣ
ꯑꯥ
ꯍꯥꯥ ꯍꯥ ꯈꯪꯗꯦꯗ ꯏꯕꯦꯃꯃꯥ ꯄꯨꯟꯁꯤꯁꯦ ꯀꯔꯤꯕꯨ ꯑꯣꯏꯔꯛꯀꯗꯕꯅꯣ ꯏꯁꯣꯔꯅ ꯀꯔꯤꯕꯨ ꯇꯝꯂꯤꯕ
ꯃꯊꯣꯡ ꯆꯥꯕꯗꯤ ꯇꯧꯔꯛꯑꯔꯣꯏ ꯈꯪꯉꯦ ꯑꯩꯒꯤꯗꯤ
ꯅꯪꯅꯦ
ꯑꯗꯣ ꯑ
ꯅꯪꯒꯤ ꯄꯨꯟꯁꯤꯗꯅꯦ ꯃꯥꯏꯊꯤꯕ ꯅꯪꯉꯦ ꯈꯜꯂꯣꯕꯀꯣ ꯃꯥꯏꯊꯤꯕꯁꯦ ꯃꯥꯏꯊꯤꯕꯁꯦ ꯑꯗꯨꯝ ꯅꯪꯉꯦꯅ ꯈꯜꯂꯣꯕ ꯑꯗꯨ ꯅꯪ ꯏꯁꯣꯔꯅ ꯄꯤꯔꯛ ꯄꯥꯅꯦ ꯈꯟꯂꯒ ꯅꯪ ꯑꯗꯨꯝ ꯄꯦꯟꯊꯣꯛ ꯑꯥ ꯂꯩꯒꯗꯔꯥ
ꯑꯗꯨꯏ ꯍꯥꯏꯔꯗꯤ ꯊꯦꯡꯅꯩ ꯃꯌꯥꯝꯁꯤꯒ ꯍꯤꯡꯕꯨ ꯍꯤꯡꯅꯤꯡꯗꯔꯦ ꯄꯦꯟꯊꯣꯛꯄꯩ ꯅꯠꯇ꯭ꯔꯅꯤ
ꯀꯩꯅꯣ ꯍꯥꯏꯁꯤꯕꯨ ꯅꯪ ꯊꯦꯡꯅ
ꯄꯦꯟꯊꯣꯛꯑꯝꯗꯔꯗꯤ ꯑꯩ ꯅꯍꯥꯟꯅ ꯁꯨꯋꯥꯔꯦꯟꯗ ꯀꯥꯈ꯭ꯔꯅꯤ ꯍꯥ
ꯍꯥꯏꯁ ꯅꯪ ꯌꯥꯝ ꯋꯥꯔꯛꯑꯕ ꯖꯥꯠꯅꯤꯅꯦ ꯑꯗꯨꯗꯤ ꯅꯪꯕꯨ ꯅꯣꯡꯗꯝꯕꯅ ꯌꯥꯝ ꯑꯣꯠꯂꯕꯣ ꯅꯣꯡꯗꯝꯕ ꯃꯥꯒꯤ ꯆꯥꯡꯌꯦꯡꯁꯤꯕꯨ ꯅꯪ ꯌꯥꯝ ꯋꯥꯔꯕꯣ
ꯅꯣꯡꯗꯝꯕꯅ ꯑꯣꯠꯄ ꯅꯠꯇꯦ ꯏꯁꯥꯅ ꯑꯣꯠꯆꯕꯅꯦ
ꯅꯪ ꯅꯁꯥꯅ ꯅꯁꯥꯕꯨ ꯑꯣꯠꯆꯕ ꯅꯪꯗꯤ ꯌꯥꯝ ꯉꯝꯃꯤꯅ
ꯀꯩ ꯍꯥꯏꯅꯣ
ꯅꯁꯥꯅ ꯅꯁꯥꯕꯨ ꯅꯁꯥꯅ ꯅꯁꯥꯕꯨ ꯆꯩ ꯇꯕꯤꯕ ꯌꯥꯝ ꯉꯝꯃꯤꯅ ꯅꯪꯗꯤ
ꯉꯝꯕꯅꯦ ꯅꯣꯡꯗꯝꯕꯗ ꯄꯪꯇꯥꯏ ꯇꯥꯏꯅꯕꯁꯨ ꯐꯠꯇꯦ ꯗꯣ ꯇꯥꯔꯦ ꯏꯁꯥꯅ ꯁꯣꯏꯔꯒ ꯅꯣꯡꯗꯝꯕꯗ ꯇꯥꯏꯅꯩꯌꯦꯗꯣ
ꯏꯁꯥꯒꯤ ꯂꯥꯏꯕꯛ ꯏꯁꯥꯅ ꯁꯦꯝꯖꯕꯅꯤ
ꯃꯥꯅꯦ
ꯏꯁꯥꯒꯤ ꯂꯥꯏꯕꯛ ꯏꯁꯥꯅ ꯁꯦꯝꯖꯕꯅꯤ ꯅꯣꯡꯗꯝꯕ ꯃꯥꯅ ꯈꯔ ꯄꯨꯡꯁꯦꯝ ꯃꯁꯦꯝꯃꯦꯅ ꯃꯉꯣꯟꯗ ꯄꯪꯇꯥꯏ ꯇꯥꯏꯅꯕꯗꯨꯁꯨ ꯐꯠꯇꯦ
ꯐꯠꯇꯦ ꯐꯠꯇꯦ ꯑꯩ ꯑꯩꯅ ꯇꯧꯔꯨꯕꯗꯨꯒꯤ ꯃꯇꯤꯛ ꯆꯥꯕ ꯑꯗꯨꯅꯤ ꯄꯤꯔꯛꯏꯁꯦ ꯎꯝ
ꯈꯪꯗ꯭ꯔꯦꯗ ꯀꯔꯤꯕꯨ ꯑꯣꯏꯔꯣ ꯀꯔꯤꯕꯨ ꯇꯝꯃꯤꯕ ꯃꯥꯅ
ꯑꯗꯣ ꯚꯥꯏ ꯅꯪꯁꯦ ꯀꯥꯏꯗꯩꯅꯣ ꯀꯩ ꯂꯝꯗꯩꯅꯣ
ꯀꯔꯤꯅꯣ ꯂꯣꯟꯌꯥꯟ ꯁꯤꯖꯤꯟꯅꯩꯗꯤ ꯏꯃꯥꯟꯅꯕꯤ ꯍꯥꯏꯕꯗꯤ ꯀꯩꯀꯥꯏ
ꯏꯃꯥꯟꯅꯕꯤ ꯀꯩ ꯂꯝꯗꯩꯅꯣ
ꯍꯥꯏꯗꯣꯛꯄ ꯌꯥꯗꯦ
ꯑꯁ ꯑꯩꯅ ꯈꯪꯅꯤꯡꯉꯤꯁꯤꯒ
ꯑꯩꯗꯤ ꯃꯤꯔꯣꯠꯅꯦ
ꯏꯃꯥ ꯑꯩꯕꯨ ꯐꯣꯟ ꯊꯝꯍꯧꯕꯅ ꯐꯗꯣꯏꯖꯥꯠꯂꯥ
ꯅꯪ ꯀꯤꯕ ꯐꯥꯎꯕ꯭ꯔꯣ
ꯀꯤꯑ ꯑꯩꯗꯤ ꯈꯔ ꯁꯣꯟꯖꯩꯌꯦ
ꯀꯤꯅꯨꯍꯦ ꯑꯩ ꯑꯃꯨꯛ ꯐꯕ ꯂꯩꯄꯣꯟꯇꯦ ꯄꯔꯤꯈ꯭ꯌꯥꯁꯤꯕꯨ ꯀꯃꯥꯏ ꯀꯃꯥꯏ ꯇꯧꯔꯛꯇꯣꯏꯅꯣ ꯒ꯭ꯌꯥꯟ ꯑꯃ ꯇꯥꯗꯦ ꯄꯥꯅꯕꯗꯤ ꯄꯪꯄꯤꯗ ꯄꯤꯁꯜꯂꯦ ꯑꯩꯈꯣꯏꯅ ꯁꯣꯡꯄ ꯄꯥꯅꯤꯡꯗꯅ
ꯑꯁ ꯑꯩꯗꯤ ꯄꯪꯇꯨꯝꯗ ꯇꯨꯝꯅꯤꯡꯉꯤ ꯏꯁꯥꯁꯦ ꯇꯨꯝꯃꯤꯈꯩ ꯑꯗꯨꯝ ꯌꯥꯏ ꯑꯗꯨꯒ ꯐꯣꯟꯁꯤꯃꯒ ꯌꯦꯡꯕ ꯄꯥꯏꯔꯒ ꯑꯁ ꯂꯣꯏꯔꯦ ꯑꯩꯅ ꯅꯨꯡꯉꯥꯏꯕꯩ ꯆꯥꯡꯁꯦ
ꯎꯝ ꯍꯣꯏ ꯍꯣꯏ ꯑꯗꯨꯗꯤ ꯃꯈꯥ ꯇꯥꯕꯗꯣ ꯍꯌꯦꯡ ꯑꯃꯨꯛ ꯁꯥꯟꯅꯔꯁꯦ ꯉꯁꯤꯒꯤꯗꯤ ꯅꯪꯁꯨ ꯂꯥꯏꯔꯤꯛ ꯄꯥꯊꯣꯛ ꯑꯩꯁꯨ ꯄꯥꯊꯣꯛ ꯄꯊꯣꯛꯈꯤꯒꯦ ꯀꯣ
ꯍꯣꯏ ꯍꯣꯏ
ꯎꯝ ꯊꯝꯃꯦ ꯊꯝꯃꯦ